ꯍꯂꯣ
ꯑꯣ ꯑꯣ ꯇꯥꯔꯦ ꯇꯥꯔꯦ ꯇꯥꯔꯦ
ꯎꯝ ꯎꯝ ꯑ ꯑꯗꯨꯅꯦ ꯑꯦ ꯁꯣꯝꯅ ꯐꯣꯟ ꯇꯧꯕꯤꯔꯛꯑꯝꯕ ꯃꯥꯟꯕ
ꯑꯣ ꯍꯣꯏ ꯁꯣꯝꯁꯦ ꯀꯩ ꯀꯩ ꯀꯩꯗꯧꯕꯤꯔꯝꯃꯤꯅꯣꯅ ꯁꯨꯝ ꯑꯩꯈꯣꯏꯒꯤ ꯎꯅꯗꯕꯁꯨ ꯀꯨꯏꯌꯦ ꯦ ꯑꯩꯈꯣꯏꯒꯤ ꯄꯥꯎ ꯐꯣꯡꯗꯣꯛ ꯐꯣꯡꯖꯤꯣꯛ ꯐꯅꯗꯕꯁꯨ ꯀꯨꯏꯔꯦꯅ ꯁꯨꯝ ꯐꯣꯟ ꯇꯧꯖꯔꯛꯑꯝꯃꯤꯅꯦ
ꯑꯣ ꯑꯣ ꯑꯣ ꯑꯥꯎ ꯑꯩꯗꯣ ꯍꯣꯏ ꯑꯗꯨꯝ ꯂꯩꯔꯤ ꯍꯥꯏꯇꯥꯔꯦꯅꯦ ꯏꯇꯥꯎ ꯏꯇꯥꯎꯗꯤ ꯀꯃꯥꯏ ꯀꯃꯥꯏ ꯂꯦꯝꯕꯤꯔꯤꯒꯦ
ꯏꯁꯩꯁꯦ ꯍꯧꯖꯤꯛ ꯑꯉꯥꯡ ꯈꯔ ꯂꯥꯏꯔꯤꯛ ꯇꯥꯑꯝꯃꯒ ꯂꯣꯏꯁꯤꯟꯈꯤꯗꯕꯗ ꯉꯥꯏꯔꯤ ꯑꯩꯁꯦ ꯁꯣꯝꯗꯥꯁ ꯁꯥꯏꯅꯤꯛ ꯀꯤ ꯑꯉꯥꯡꯈꯩ ꯈꯔ ꯂꯧꯔꯒ ꯑꯩꯈꯣꯏꯒꯤ ꯀꯣꯆꯤꯡ ꯀꯩꯀꯥꯗꯣ ꯈꯔ ꯇꯧꯔꯤꯌꯦ
ꯑꯣ
ꯁꯣꯝꯗꯤ ꯀꯔꯤ ꯀꯔꯤ ꯊꯕꯛ ꯀꯩꯀꯔꯤ ꯍꯣꯠꯅꯕꯤꯔꯤꯒꯦ
ꯑ ꯑꯩꯁꯨ ꯑꯗꯨꯝ ꯑꯉꯥꯡ ꯈꯔ ꯂꯥꯏꯔꯤꯛ ꯇꯝꯃꯒ ꯇꯦꯛ ꯇꯦꯛ ꯑꯗꯨꯃꯥꯏꯅ ꯂꯩ ꯂꯩꯖꯔꯤ ꯍꯥꯏꯇꯥꯔꯦꯅꯦ
ꯑꯥ ꯁꯣꯝꯅ ꯇꯥꯛꯄꯤꯔꯤꯕ ꯑꯉꯥꯡꯁꯤꯅ ꯑꯩꯈꯣꯏꯒꯤ ꯀ꯭ꯂꯥꯁ ꯀꯌꯥ ꯀꯌꯥꯃꯨꯛꯀꯤ ꯑꯣꯏꯗꯣꯏꯅꯣ ꯅꯠꯇ꯭ꯔꯒꯅ ꯑꯩꯈꯣꯏꯒꯤ ꯑꯦꯛꯖꯥꯝ ꯀꯩꯀꯥ ꯊꯥꯒꯗꯧꯔꯤꯕ ꯑꯉꯥꯡꯁꯤꯡꯁꯤ ꯑꯩꯈꯣꯏ ꯇꯥꯛꯄꯤꯔꯤꯕ꯭ꯔꯥ
ꯅꯠꯇꯦꯗ ꯑꯩꯈꯣꯏꯒꯤ ꯑꯉꯥꯡ ꯄ꯭ꯔꯤꯅꯖꯔꯤ ꯑꯗꯨꯗꯤ ꯅꯔꯖꯔꯤ ꯀꯥꯔꯤꯕ ꯑꯉꯥꯡꯈꯩꯁꯦ ꯑꯩꯈꯣꯏꯒꯤ ꯃꯈꯣꯏꯗ ꯃꯈꯣꯏꯗ ꯍꯥꯏꯗꯤ ꯀꯃꯥꯏꯅ ꯑꯩꯈꯣꯏꯒꯤ ꯂꯥꯏꯔꯤꯛꯁꯦ ꯂꯥꯏꯅ ꯇꯝꯒꯗꯒꯦ ꯉꯜꯂꯤꯀꯥꯟꯗꯒꯤ ꯇꯥꯛꯄꯤꯍꯧꯕ ꯍꯥꯏꯇꯥꯔꯦ ꯑꯗꯨꯗꯨꯅ ꯑꯩꯈꯣꯏꯒꯤ ꯑꯉꯥꯡꯈꯩꯗ ꯑꯣꯏꯅ ꯑꯣꯟꯁꯤꯟꯖꯔꯦ ꯍꯥꯏꯇꯥꯔꯦ ꯑꯗꯨꯤ
ꯎꯝ ꯁꯣꯝꯅ ꯑꯩꯈꯣꯏꯒꯤ ꯍꯥꯏꯕꯤꯌꯨ ꯍꯥꯏ
ꯃꯇꯝ ꯑꯃꯗꯗꯤ ꯑꯩꯗꯣ ꯍꯥꯏꯕꯗꯤ ꯀꯣꯂꯦꯖꯀꯤ ꯑꯉꯥꯡꯈꯩ ꯇꯥꯛꯑꯝꯃꯤꯗꯅ ꯑꯗꯣ ꯀꯣꯂꯦꯖꯀꯤ ꯑꯉꯥꯡ ꯀꯩꯁꯤꯗꯤ ꯍꯥꯏꯗꯤ ꯃꯣꯏꯗꯤ ꯍꯩꯕ ꯂꯣꯏꯔ ꯂꯥꯛꯑꯕꯅꯤꯅ ꯇꯥꯛꯅꯤꯡꯗ꯭ꯔꯦꯕ ꯍꯧꯖꯤꯛꯀꯥꯟꯁꯦ
ꯍꯣꯏ ꯍꯣꯏ ꯁꯣꯝꯅꯁꯨ ꯍꯦꯟꯅ ꯈꯪꯗꯕꯗꯣ ꯃꯣꯏꯅ ꯍꯦꯟꯅ ꯈꯪ
ꯑ ꯑꯥ ꯑꯥ ꯑꯥ ꯑꯥ ꯑꯗꯨꯗꯨꯅ ꯑꯩꯅ ꯍꯧꯖꯤꯛꯀꯥꯟ ꯈꯜꯂꯤꯁꯤꯅ ꯑꯩꯈꯣꯏꯒꯤ ꯄ꯭ꯔꯤ ꯅꯖꯔꯤ ꯀꯥꯔꯤꯕ ꯅꯖꯔꯤ ꯀꯥꯔꯤꯕ ꯑꯉꯥꯡꯁꯦ ꯑꯩꯈꯣꯏꯒꯤ ꯑꯔꯨ ꯍꯥꯏꯕꯗꯤ ꯑꯔꯨ ꯑꯔꯨꯕ ꯑꯩꯈꯣꯏꯒꯤ ꯂꯥꯏꯔꯤꯛꯈꯩꯁꯦ ꯃꯣꯏꯗ ꯇꯥꯛꯁꯟ ꯇꯥꯔꯒꯗꯤ ꯉꯟꯅ ꯍꯥꯏꯗꯤ ꯉꯟꯅ ꯈꯪꯈꯤꯕꯒꯤ ꯍꯥꯏꯗꯤ ꯀꯥꯟꯅꯕꯗꯣ ꯐꯪꯍꯧꯗꯣꯏꯕ
ꯍꯣꯏ ꯍꯣꯏ ꯍꯥꯏꯗꯤ ꯀꯣꯟꯅ ꯍꯥꯏꯗꯤ ꯀ꯭ꯂꯥꯁ ꯃꯣꯏꯅ ꯑꯩꯈꯣꯏꯒꯤ ꯀ꯭ꯂꯥꯁ ꯇꯦꯟꯅꯤ ꯈꯪꯗꯦ ꯑꯩꯈꯣꯏꯒꯤ ꯇꯨꯋꯜꯞꯅꯤ ꯈꯪꯗꯦ ꯃꯗꯨꯗ ꯇꯝꯃꯛ ꯛꯀꯗꯧꯔꯤꯕ ꯅ ꯑꯩ ꯈꯩꯗꯣ ꯁꯣꯝꯅ ꯑꯩꯈꯣꯏꯒꯤ ꯅꯁꯔꯤ ꯅꯁꯔꯤꯗ ꯇꯥꯛꯊꯣꯛꯈ꯭ꯔꯕꯅꯤꯅ ꯃꯗꯨꯒꯤ ꯇꯝꯃꯛꯄ ꯃꯇꯝ ꯌꯧꯔꯛꯄ ꯀꯥꯟꯗꯗꯤ ꯃꯣꯏꯗꯗꯤ ꯌꯥꯝꯅ ꯂꯥꯏꯅ ꯊꯣꯛ
ꯑꯥ ꯑꯥ ꯑꯥ ꯍꯥꯏꯗꯤ ꯑꯥ ꯃꯥꯅꯦ ꯃꯥꯅꯦ ꯍꯥꯏꯗꯤ ꯆꯍꯤ ꯇꯔꯥꯅꯤꯊꯣꯏ ꯂꯣꯏꯅꯔꯒ ꯂꯥꯛꯑ ꯇꯧꯨꯔꯕꯅꯤꯅ ꯍꯌꯦꯡ ꯃꯣꯏꯅ ꯏꯂꯚꯦꯟ ꯇꯨꯋꯜꯞꯇ ꯆꯍꯤ ꯑꯃꯈꯛ ꯇꯝꯃꯛꯄ ꯃꯇꯝꯗ ꯌꯥꯝ ꯂꯥꯏꯅ ꯊꯣꯛꯑꯅꯤꯕ
ꯎꯝ ꯑꯗꯣ ꯑꯩꯅ ꯁꯨꯝ ꯇꯥꯖꯕꯗ ꯍꯥꯏꯇꯥꯔꯦꯅꯦꯀꯣ ꯁꯣꯝꯁꯦ ꯏꯇꯥꯎꯅꯤꯅ ꯏꯇꯥꯎꯒꯤ ꯃꯔꯝꯗꯁꯨ ꯏꯇꯥꯎꯅꯁꯨ ꯍꯥꯏꯕꯤꯔꯛꯑꯦ ꯑꯗꯣ ꯁꯣꯝꯁꯦ ꯀ꯭ꯂꯥꯁ ꯇꯦꯟꯗ ꯑꯩꯈꯣꯏꯒꯤ ꯃꯦꯇ꯭ꯔꯤꯛꯁꯦ ꯑꯅꯤ ꯏꯔꯛ ꯍꯟꯖꯤꯜꯂꯦ ꯍꯥꯏꯕ ꯄꯥꯎ ꯑꯃ ꯇꯥꯖꯩꯌꯦꯕꯀꯣ ꯑꯗꯨꯅ ꯑꯈꯣꯏꯅꯁꯨ
ꯑꯅꯤꯔꯛ ꯅꯠꯇꯤꯌꯦ ꯑꯅꯤꯔꯛ ꯅꯠꯇꯤꯌꯦ ꯃꯉꯥꯔꯛ
ꯑꯣ ꯑꯣ ꯃꯉꯥꯔꯛ ꯑꯣꯏꯕ꯭ꯔꯥ ꯑꯣ ꯑꯩꯅ ꯈꯤꯇꯪ ꯁꯣꯏꯈꯤꯕ ꯍꯥꯏꯇꯥꯔꯦꯅꯦꯀꯣ ꯑꯗꯨꯗꯤ ꯑꯗꯣ ꯁꯣꯝꯅ ꯃꯦꯇ꯭ꯔꯤꯛꯇ ꯑꯈꯣꯏꯒꯤ ꯃꯉꯥꯔꯛ ꯍꯟꯖꯜꯂꯕ ꯃꯇꯨꯡꯁꯤꯗ ꯁꯣꯝꯗ ꯑꯣꯖꯥ ꯑꯣꯏꯅꯤꯡꯕꯒꯤ ꯋꯥꯈꯜꯂꯣꯟ ꯂꯥꯛꯈꯤꯕꯁꯦ ꯑꯈꯣꯏꯒꯤ ꯁꯣꯝꯒꯤꯅ ꯁꯣꯝꯅ ꯊꯦꯡꯅꯕꯤꯔꯛ ꯑꯣꯖꯥ ꯅꯠꯇ꯭ꯔꯒꯅ ꯁꯣꯝꯕꯨ ꯇꯥꯛꯄꯤ ꯇꯧꯕꯤꯔꯛꯄ ꯑꯣꯖꯥꯅ ꯁꯣꯝꯗ ꯇꯥꯛꯄꯤꯕꯁꯦ ꯈꯤꯇꯪ ꯋꯥꯠꯄꯒꯤꯅꯤ ꯈꯟꯕꯒꯤ ꯁꯣꯝꯅ ꯑꯣꯖꯥ ꯑꯣꯏꯅꯤꯡꯕꯒꯤ ꯏꯊꯤꯜ ꯐꯥꯎꯕꯤꯔꯛꯄ꯭ꯔꯥ ꯅꯠꯇ꯭ꯔꯒꯅ ꯑꯉꯥꯡ ꯃꯌꯥꯝ ꯃꯌꯥꯝꯁꯤ ꯁꯣꯝꯗꯧꯅꯁꯨ ꯃꯦꯇ꯭ꯔꯤꯛꯁꯦ ꯃꯉꯥꯔꯛ ꯊꯥꯍꯟꯅꯤꯡꯕꯒꯤ ꯋꯥꯈꯜꯂꯣꯟꯗ ꯑꯣꯖꯥ ꯑꯣꯏꯕꯤꯔꯛꯄ ꯇ꯭ꯔꯥ
ꯑꯩꯒꯤ ꯋꯥꯈꯜꯂꯣꯟꯗꯗꯤ ꯑꯈꯣꯏꯒꯤ ꯊꯥꯏꯅ ꯑꯩꯒꯤ ꯇꯝꯕꯤꯔꯛꯄ ꯑꯣꯖꯥ ꯌꯥꯝ ꯐꯨꯔꯛꯑꯦ ꯍꯥꯏꯇꯥꯔꯦꯅꯦ
ꯍꯣꯏ ꯍꯣꯏ
ꯌꯥꯝ ꯐꯨꯔꯛꯄ ꯑꯗꯨ ꯍꯧꯖꯤꯛꯀꯥꯟꯒꯤ ꯃꯇꯝꯒꯤ ꯑꯉꯥꯡꯈꯩꯁꯤꯗꯤ ꯑꯈꯣꯏꯒꯤ ꯐꯨꯕ ꯌꯥꯔꯛꯇꯕ ꯍꯥꯢꯇꯥꯔꯦ
ꯍꯣꯏ ꯍꯣꯏ
ꯃꯃꯥ ꯃꯄꯥꯈꯩꯁꯤꯅ ꯀꯟꯈꯠꯄꯒꯤ ꯃꯑꯣꯡꯗꯣ ꯂꯥꯛꯄ ꯑꯗꯨꯗꯨꯅ ꯑꯗꯨꯒꯤ ꯋꯥꯈꯜ ꯋꯥꯈꯜꯂꯣꯟꯗꯨꯗꯒꯤ ꯑꯩꯅ ꯑꯃꯨꯛ ꯀꯔꯤ ꯈꯟꯒꯦ ꯍꯥꯏꯒꯦ ꯍꯥꯏꯔ ꯀꯥꯟꯁꯤꯗ ꯑꯈꯣꯏꯒꯤ ꯑꯉꯥꯡꯁꯦ ꯑꯩꯈꯣꯏꯒꯤ ꯉꯟꯅ ꯑꯩꯈꯣꯏꯒꯤ ꯉꯁꯥꯏ
ꯍꯣꯏ
ꯑ ꯑꯈꯣꯏꯅ ꯑꯗꯨꯒꯤ ꯊꯕꯛꯇꯣ ꯍꯥꯏꯗꯤ ꯑꯣꯖꯥꯗꯨꯅ ꯁꯥꯇ꯭ꯔꯗꯨ ꯐꯨꯔꯤꯗꯣ ꯑꯩꯈꯣꯏꯒꯤ ꯐꯍꯟꯅꯤꯡꯕꯩꯅꯦ ꯍꯥꯏꯇꯥꯔꯦ
ꯍꯣꯢ ꯍꯣꯢ
ꯍꯥꯠꯀꯦ ꯇꯨꯞꯀꯦꯅ ꯍꯥ ꯈꯜꯂꯒ ꯐꯨꯕꯗꯤ ꯅꯠꯇꯦ ꯍꯥꯏꯇꯥꯔꯦ ꯑꯗꯨꯗꯨꯅ ꯑꯗꯨꯒꯤ ꯄꯦꯟꯗꯕꯗꯣ ꯑꯈꯣꯏꯒꯤ ꯑꯅꯧꯕ ꯂꯥꯛꯏꯕ ꯑꯉꯥꯡꯈꯩꯁꯤꯗ ꯑꯈꯣꯏꯒꯤ ꯆꯠꯅꯕꯤ ꯑꯃ ꯑꯣꯏꯅ ꯍꯥꯏꯇꯥꯔꯦꯅꯦ ꯑꯣꯖꯥꯅ ꯁꯥꯇ꯭ꯔ ꯑꯣꯖꯥꯅ ꯁꯥꯇ꯭ꯔ ꯐꯨꯕꯁꯦ
ꯍꯣꯏ ꯍꯣꯏ
ꯁꯤꯁꯦ ꯑꯗꯨꯝ ꯆꯠꯅꯍꯟꯕ ꯑꯃꯁꯨꯡ ꯑꯈꯣꯏꯒꯤ ꯉꯁꯥꯏꯒꯤ ꯏꯇꯥꯎꯅꯁꯨ ꯄꯟꯕꯤꯈꯤꯕ ꯃꯉꯥꯔꯛ ꯊꯥꯕꯅ ꯍꯥꯏꯕꯗꯣ ꯑ ꯑ ꯑꯗꯨꯒꯤ ꯋꯥꯈꯜꯂꯣꯟꯗꯨꯁꯨ ꯌꯥꯝꯅ ꯍꯥꯏꯗꯤ ꯈꯜꯂꯦ ꯍꯥꯏꯇꯥꯔꯦꯅꯦ ꯀꯔꯤꯒꯤꯅꯣ ꯍꯥꯏꯔ ꯀꯥꯟꯁꯤꯗ ꯑꯈꯣꯏꯒꯤ ꯀ꯭ꯂꯥꯁ ꯇꯦꯟꯒ ꯁꯤꯗꯤ ꯌꯥꯝꯅ ꯂꯨꯔꯛ ꯇꯥꯏꯃꯤꯡꯅꯤꯗ ꯍꯥꯏꯗꯤ ꯂꯥꯏꯔꯤꯛ ꯑꯣꯏꯔꯣ ꯀꯔꯤꯕꯨ ꯑꯣꯏꯔꯣ ꯑꯗꯨꯗꯨꯅ ꯂꯨꯈꯠꯂꯛꯄꯒꯤ ꯃꯇꯝꯗꯨꯗ ꯑꯈꯣꯏꯅ ꯍꯟꯖꯟ ꯍꯟꯖꯟꯅ ꯃꯉꯥꯔꯛ ꯇꯝꯍꯧꯕ ꯍꯥꯏꯁꯦ ꯀꯅꯥꯒꯨꯝꯕ ꯃꯤꯑꯣꯏ ꯑꯃꯗꯨꯗꯤ ꯑꯈꯣꯏꯒꯤ ꯑꯃꯨꯔꯛ ꯈꯛꯇ ꯈꯛꯇꯅꯦ ꯍꯥꯏꯇꯥꯥꯔꯦ ꯃꯥꯅ ꯑꯦꯛꯖꯥꯝꯗꯣ ꯄꯥꯁ ꯇꯧꯈꯤ ꯇꯥꯔꯒꯗꯤ ꯑꯃꯨꯔꯛ ꯈꯛꯇꯅꯤ ꯍꯥꯏꯕ ꯇꯥꯔꯦ ꯇꯝꯗꯣꯏ
ꯃꯥꯅꯦ ꯃꯥꯅꯦ ꯑꯃꯨꯛ ꯄꯥꯁ ꯇꯧꯈꯤꯕꯗ ꯑꯗꯨꯝ ꯍꯥꯏꯗꯤ ꯃꯥꯅ ꯇꯝꯃꯛꯈꯤꯕꯈꯩꯗꯣ ꯀꯥꯎꯗꯣꯔꯕꯅꯦꯕ
ꯑ ꯀꯥꯎꯗ꯭ꯔꯕꯅꯦꯕ ꯑꯗꯨꯗꯨꯅ ꯃꯉꯥꯔꯛꯒꯨꯝꯕ ꯇꯝꯍꯧ ꯇꯥꯔꯒꯗꯤ ꯑꯈꯣꯏꯅ ꯀꯩ ꯀꯥꯟꯅꯍꯧꯒꯦ ꯀꯩ ꯍꯥꯏꯔ ꯀꯥꯟꯁꯤꯗ ꯇꯝꯃꯤꯕ ꯂꯥꯏꯔꯤꯛꯁꯦ ꯑꯗꯨꯝ ꯍꯟꯖꯤꯟ ꯍꯟꯖꯟꯅ ꯃꯉꯥꯔꯛ ꯇꯃꯛ ꯇꯥꯔꯒꯗꯤ ꯑꯈꯣꯏꯒꯤ ꯆꯤꯟꯐꯥ ꯐꯥꯔꯛꯄꯒꯤ ꯇꯥꯏꯞꯇ ꯂꯥꯛꯄ ꯍꯥꯏꯇꯥꯥꯔꯦꯅꯦ
ꯍꯣꯢ ꯍꯣꯏ
ꯑꯗꯨꯗꯨꯅ ꯑꯗꯨꯒꯤ ꯀꯥꯟꯅꯕꯗꯨꯁꯨ ꯄꯤꯅꯤꯡꯕ ꯍꯥꯏꯇꯥꯔꯦ ꯑꯩꯒꯤ ꯑꯉꯥꯡꯈꯩ ꯍꯥꯏꯗꯤ ꯍꯧꯒꯠꯂꯛꯏꯕ ꯒꯩꯁꯤꯗ
ꯍꯣꯏ ꯍꯣꯏ ꯑꯣꯖꯥꯅ ꯇꯥꯛꯄꯤꯔꯤꯕ ꯋꯥꯈꯜꯂꯣꯟꯁꯤ ꯌꯥꯝ ꯐꯖꯕ ꯋꯥꯈꯜꯂꯣꯟꯅꯤ ꯃꯁꯤ ꯑꯗꯨ ꯑꯈꯣꯏꯒꯤ ꯁꯣꯝꯁꯦ ꯑꯣꯖꯥ ꯍꯥꯏꯖꯕ ꯇꯥꯔꯦꯅꯦꯀꯣ ꯑꯣꯖꯥ ꯑꯗꯨꯝ ꯀꯧꯖꯔꯒꯦ ꯃꯔꯝ ꯗꯤ ꯑꯉꯥꯡꯈꯩꯁꯨ ꯂꯥꯏꯔꯤꯛ ꯇꯥꯛꯄꯤ ꯇꯝꯕꯤꯔꯤꯕ ꯑꯉꯥꯡꯈꯩꯗ ꯃꯉꯥꯥꯟ ꯄꯤꯕꯤꯔꯤꯕ ꯑꯣꯖꯥ ꯑꯃꯅꯤꯅꯀꯣ
ꯑꯥ ꯃꯥꯅꯦ ꯃꯥꯅꯦ
ꯑꯣꯖꯥꯅ ꯑꯩꯈꯣꯏ ꯍꯧꯖꯤꯛꯁꯦ ꯄ꯭ꯔꯤ ꯅꯁꯔꯔꯤ ꯅꯁꯔꯤꯁꯦ ꯑꯩꯈꯣꯏꯒꯤ ꯇꯥꯛꯑꯦ ꯑꯩꯈꯣꯏꯒꯤ ꯀ꯭ꯂꯥꯁ ꯑꯩꯈꯣꯏꯒꯤ ꯀꯣꯂꯦꯖ ꯀꯥꯕ ꯑꯉꯥꯡꯁꯤꯡꯁꯦ ꯇꯥꯛꯄꯁꯤ ꯊꯥꯗꯣꯛꯑꯒ ꯄ꯭ꯔꯤ ꯅꯁꯔꯤ ꯅꯁꯔꯤ ꯇꯥꯛꯑꯦ ꯍꯥꯏꯁꯦ ꯑꯩꯈꯣꯏꯒꯤ ꯇꯥꯛꯄꯁꯤꯒꯤ ꯑꯋꯥꯕꯁꯦ ꯑꯩꯈꯣꯏ ꯅꯁꯔꯤ ꯅꯁꯔꯤ ꯇꯥꯛ ꯄꯁꯤꯒꯤ ꯑꯋꯥꯕꯁꯤꯒ ꯑꯩꯈꯣꯏꯒꯤ ꯍꯥꯏꯗꯤ ꯆꯥꯎꯔꯛ ꯁꯥꯡꯉꯛꯑꯕ ꯁꯥꯇ꯭ꯔꯁꯤꯡ ꯇꯥꯛꯄꯁꯤꯗ ꯑꯋꯥꯕꯁꯦ ꯃꯥꯟꯅꯗꯕ꯭ꯔꯥ ꯅꯠꯇ꯭ꯔꯒꯅ ꯀꯔꯝꯕꯅꯦ ꯍꯦꯟꯅ ꯋꯥꯒꯦ
ꯋꯥꯕꯁꯦ ꯑꯩꯈꯣꯏꯒꯤ ꯄ꯭ꯔꯤ ꯅꯖꯔꯤꯒꯤ ꯑꯉꯥꯡ ꯑꯁꯤꯅ ꯍꯦꯟꯅ ꯋꯥꯏ ꯍꯥꯏꯇꯥꯔꯦꯅꯦ ꯍꯥꯏꯗꯤ ꯃꯣꯏꯗꯤ ꯑꯦ ꯕꯤ ꯁꯤꯁꯦ ꯏꯕ ꯑꯦ ꯕꯤ ꯁꯤꯁꯦ ꯏꯕ ꯍꯩꯇ꯭ꯔꯤꯕꯅꯤꯅ ꯑꯩꯈꯣꯏꯒꯤ ꯉꯁꯥꯏꯒꯤ ꯑꯔꯨ ꯑꯔꯨꯕꯁꯤ ꯇꯥꯛꯁꯤꯟꯕ ꯃꯇꯝꯗ ꯃꯣꯏꯁꯤ ꯏꯕ ꯍꯩꯇꯦꯕ ꯏꯕ ꯍꯩꯇꯕ ꯁꯤꯅ ꯃꯔꯝ ꯑꯣꯏꯔꯒ ꯑꯩꯈꯣꯏꯒꯤ ꯂꯥꯏꯔꯤꯛꯁꯦ ꯄꯥꯅꯤꯡꯉꯛꯇꯕ ꯍꯥꯏꯇꯥꯔꯦ ꯑꯉꯥꯡꯈꯩꯁꯦ ꯑꯗꯨꯗꯨꯅ ꯑꯗꯨꯒꯤ ꯄꯥꯅꯤꯡꯅꯕ ꯍꯣꯠꯅꯕ ꯃꯇꯝꯗ ꯑꯩꯈꯣꯏꯒꯤ ꯇꯥꯛꯂꯛꯄ ꯃꯇꯝꯗ ꯁꯨꯃꯥꯏꯅ ꯏꯒꯗꯝꯅꯤ ꯁꯨꯃꯥꯏꯅ ꯏꯒꯗꯝꯅꯤ ꯏꯔꯤꯁꯤ ꯁꯨꯃꯥꯏꯅ ꯏꯒꯗꯝ ꯕꯤꯁꯦ ꯁꯨꯃꯥꯏꯅ ꯏꯒꯗꯝꯅꯤ ꯇꯥꯛꯇꯣꯏꯅꯦꯕ ꯐꯖꯅ
ꯎꯝ ꯎꯝ
ꯑꯗꯨꯒꯤ ꯄꯣꯠꯇꯣ ꯂꯩꯕꯅꯤꯅ ꯑꯉꯥꯡꯈꯩꯁꯤꯅ ꯈꯔ ꯍꯦꯟꯅ ꯋꯥꯏ ꯍꯥꯏꯕ
ꯑꯣ ꯑꯉꯥꯡꯁꯤ ꯑꯩꯈꯣꯏꯒꯤ ꯍꯣꯏ ꯁꯣꯝꯁꯦ ꯑꯉꯥꯡꯁꯨ ꯇꯥꯛꯄꯤꯔꯤꯕꯅꯤꯅ ꯑꯉꯥꯡ ꯇꯥꯛꯄꯅꯁꯨ ꯍꯦꯟꯅ ꯋꯥꯏꯁꯨ ꯍꯥꯏꯕꯤꯔꯦꯀꯣ ꯑꯗꯣ ꯑꯉꯥꯡ ꯇꯥꯛꯄꯁꯤꯗ ꯑꯩꯈꯣꯏꯒꯤ ꯀꯌꯥ ꯀꯌꯥꯃꯨꯛꯀꯗꯤ ꯂꯧꯋꯤ ꯄꯩꯁꯥꯁꯦ
ꯍꯥꯏꯗꯤ ꯃꯌꯥꯝꯅ ꯇꯝꯅꯕ ꯃꯑꯣꯡꯗ ꯂꯥꯏꯔꯤꯛꯁꯦ ꯇꯝꯗꯕꯅꯤꯅ ꯍꯥꯏꯗꯤ ꯄꯤꯛꯏ ꯀꯥꯟꯗꯒꯤ ꯑꯩꯈꯣꯏꯒꯤ ꯀꯣꯂꯦꯖ ꯂꯦꯚꯦꯜꯁꯦ ꯑꯩꯈꯣꯏ ꯂꯥꯏꯔꯤꯛ ꯇꯥꯛꯂꯛꯀꯗꯣꯏꯅꯤ ꯃꯔꯝ ꯑꯁꯤꯅ ꯑꯩꯉꯣꯟꯗꯁꯨ ꯍꯥꯏꯕꯗꯤ ꯃꯇꯝꯁꯨ ꯌꯥꯝꯅ ꯆꯪꯕ ꯑꯣꯏꯕ ꯑꯉꯥꯡꯁꯨ ꯌꯥꯝ ꯂꯧꯖꯗꯦ ꯑꯗꯨꯗꯨꯅ ꯑꯃ ꯑꯅꯤꯈꯛ ꯂꯧꯕꯗꯣ ꯑꯩꯈꯣꯏꯒꯤ ꯍꯩꯅꯕ ꯇꯥꯡꯂꯛꯄꯅꯤꯅ ꯑꯩꯈꯣꯏꯒꯤ ꯑꯉꯥꯡ ꯑꯃ ꯃꯝꯗ ꯂꯨꯄꯥ ꯂꯤꯁꯤꯡ ꯌꯥꯡꯈꯩ ꯌꯥꯡꯈꯩꯗꯤ ꯂꯧꯋꯦ ꯍꯥꯏꯇꯥꯔꯦ
ꯑꯣ ꯍꯣꯏꯅꯦ ꯁꯣꯝꯅ ꯑꯣꯖꯥꯅ ꯊꯥꯗꯕꯤꯔꯤꯕ ꯃꯇꯝ ꯑꯗꯨꯗꯒꯤꯗꯤ ꯍꯣꯠꯅꯕꯤꯈꯤꯕꯗꯨꯒ ꯍꯥꯏꯔꯒꯗꯤ ꯂꯤꯁꯤꯡ ꯌꯥꯡꯈꯩꯁꯦ ꯀꯩꯁꯨ ꯂꯩꯕ ꯄꯩꯁꯥ ꯅꯠꯇꯦꯕ ꯅꯠꯇ꯭ꯔꯥ ꯑꯣ ꯑꯗꯣ ꯍꯧꯖꯤꯛꯁꯦ ꯑꯩꯈꯣꯏꯒꯤ ꯀꯥꯂꯦꯟ ꯊꯥ ꯃꯇꯝꯁꯨ ꯑꯣꯏꯔꯤꯀꯣ ꯑꯩꯈꯣꯏꯒꯤ ꯀꯥꯂꯦꯟ ꯊꯥ ꯃꯇꯝꯁꯦ ꯑꯩꯈꯣꯏꯒꯤ ꯏꯅꯝꯊꯥꯒ ꯀꯥꯂꯦꯟ ꯊꯥꯒꯁꯦ ꯏꯔꯨꯖꯕꯁꯦꯀꯣ ꯀꯔꯝꯕꯅ ꯍꯦꯟꯒꯦ ꯀꯥꯂꯦꯟ ꯊꯥꯅ ꯍꯦꯟꯕ꯭ꯔꯥ ꯏꯔꯨꯖꯕꯁꯦ ꯏꯪꯊꯝ ꯊꯥꯅ ꯍꯦꯟꯕ꯭ꯔꯥ
ꯏꯤꯔꯨꯖꯕꯁꯦ ꯑꯩꯈꯣꯏꯒꯤ ꯀꯥꯂꯦꯟ ꯊꯥꯗꯗꯤ ꯀꯌꯥ ꯍꯦꯟꯅ ꯂꯨꯅꯤꯡꯗꯦ ꯍꯥꯏꯇꯥꯔꯦꯅꯦ ꯑꯩꯈꯣꯏꯒꯤ ꯑꯥ ꯏꯪꯊꯝꯊꯥ ꯂꯥꯛꯄ ꯍꯧꯖꯤꯛ ꯍꯦꯟꯅ ꯄꯥꯝꯅ ꯏꯔꯨꯖꯩ ꯍꯥꯏꯇꯥꯔꯦ
ꯑꯣ ꯑꯩꯒꯤ ꯑꯣꯏꯅ ꯍꯥꯏꯇꯥꯔꯒꯗꯤ ꯑꯩꯈꯣꯏꯒꯤ ꯀꯥꯂꯦꯟ ꯊꯥꯁꯤ ꯑꯩꯒꯤ ꯑꯣꯏꯅꯗꯤ ꯀꯌꯥ ꯍꯩꯅꯗ꯭ꯔꯦ ꯏꯔꯨꯖꯕꯗ ꯑꯗꯨꯒ ꯏꯪꯊꯝꯊꯥꯁꯨ ꯀꯌꯥ ꯄꯥꯝꯕ ꯑꯣꯏꯗꯦ
ꯑꯩ ꯑꯩꯒꯤꯅ ꯑꯃꯨꯛ ꯅꯤꯡꯊꯝꯊꯥꯒꯤ ꯑꯌꯨꯛꯀꯤ ꯑꯌꯤꯡꯕꯗꯣ ꯑꯌꯤꯡꯕꯁꯤꯗ ꯑꯩꯈꯣꯏꯒꯤ ꯏꯁꯤꯡ ꯑꯌꯤꯡꯕꯅꯒ ꯆꯥꯏꯊꯕ ꯃꯇꯝꯁꯤꯗ ꯑꯩꯈꯣꯏꯒꯤ ꯍꯛꯆꯥꯡꯅ ꯑꯏꯪꯕꯗꯨ ꯐꯥꯎꯔꯀꯥꯟꯗ ꯅꯨꯡꯉꯥꯏꯕ ꯑꯃ ꯌꯥꯎꯋꯦ
ꯑꯣ ꯍꯣꯏ ꯍꯣꯏ ꯍꯧꯖꯤꯛ ꯍꯧꯖꯤꯛ ꯀꯟꯅꯒ ꯑꯩꯈꯣꯏꯒꯤ ꯚꯥꯔꯠꯇꯒ ꯂꯥꯛꯄ ꯑꯩꯈꯣꯏꯒꯤ ꯃꯌꯥꯡ ꯅꯤꯒ꯭ꯔꯣ ꯍꯥꯏꯇꯥꯔꯦꯅꯦ ꯑꯦꯁꯇ꯭ꯔꯟ ꯍꯣꯜꯒꯨꯝꯕꯅꯒ ꯇꯧꯔꯤꯕ ꯃꯣꯏꯒꯤ ꯑꯩꯈꯣꯏꯒꯤ ꯏꯁꯤꯡꯗꯒ ꯑꯩꯈꯣꯏꯒꯤ ꯕꯔꯛ ꯊꯥꯗꯔꯒ ꯃꯥꯏ ꯂꯨꯞꯁꯟꯕꯒꯨꯝꯕꯁꯦ ꯑꯗ ꯑꯁꯤꯒꯨꯝꯕꯕꯁꯤꯦ ꯁꯣꯝꯁꯦ ꯇꯧꯕꯤꯕ꯭ꯔꯣ
ꯇꯧꯕꯤꯌꯦ ꯇꯧꯕꯤꯌꯦ ꯍꯥꯏꯗꯤ ꯍꯥꯏꯗꯤ ꯏꯟꯊꯝ ꯊꯥꯒꯦ ꯑꯩ ꯑꯗꯣ ꯍꯥꯏꯗꯤ ꯑꯌꯨꯛꯇ ꯏꯔꯨꯖꯒꯦ ꯍꯥꯏꯇꯥꯔꯒꯗꯤ ꯑꯩꯈꯣꯏꯒꯤ ꯅꯨꯡꯗꯥꯡꯁꯤꯗ ꯑꯩꯈꯣꯏꯒꯤ ꯉꯁꯥꯏꯒꯤ ꯈꯨꯗꯦꯡꯒꯨꯝꯕꯁꯤꯗ ꯑꯩꯈꯣꯏꯒꯤ ꯏꯁꯤꯡꯁꯦ ꯈꯔ ꯍꯩꯖꯤꯜꯂꯒ ꯍꯥꯏꯕꯗꯤ ꯑꯌꯨꯛꯁꯤꯗ ꯊꯝꯕꯤꯔꯝꯕ ꯅꯨꯡꯗꯥꯡꯁꯤꯗ ꯊꯝꯕꯤꯔꯝꯕ ꯑꯗꯨꯗ ꯅꯨꯡꯗꯥꯡꯁꯦ ꯑꯩꯈꯣꯏꯅ ꯑꯌꯨꯛ ꯑꯣꯜꯂꯛꯑꯕ ꯃꯇꯝꯗ ꯑꯩꯈꯣꯏꯒꯤ ꯉꯁꯥꯏꯒꯤ ꯏꯁꯤꯡꯁꯦ ꯑꯩꯈꯣꯏꯒꯤ ꯐꯝꯂꯤ ꯐꯝꯂꯤ ꯂꯩꯔꯝꯒꯅꯦꯕ
ꯑꯥ
ꯑꯥꯏꯁ ꯑꯣꯂꯤ ꯑꯣꯂꯤ ꯍꯥꯏꯇꯥꯔꯦꯅꯦ ꯃꯗꯨ ꯃꯗꯨꯅ ꯈꯔ ꯈꯤꯇ ꯍꯦꯜꯂꯦ ꯑꯩꯈꯣꯏꯒꯤ ꯏꯔꯨꯖꯕꯗ ꯅꯨꯡꯉꯥꯏꯕꯁꯦ
ꯑ ꯑꯗꯣ ꯁꯣꯝꯅ ꯑꯩꯈꯣꯏꯒꯤ ꯑꯥꯏꯁꯁꯦ ꯑꯩꯈꯣꯏꯒꯤ ꯅꯊꯥꯒꯤ ꯃꯇꯝꯗ ꯃꯄꯥꯟꯗ ꯊꯝꯃꯝꯃꯒ ꯑꯥꯏꯁ ꯈꯔ ꯈꯔ ꯑꯣꯟꯗꯨꯗꯨꯅ ꯁꯤꯖꯤꯟꯅꯩ ꯍꯥꯏꯔꯤ ꯕꯨꯀꯣ
ꯑꯥ ꯑꯥ
ꯃꯗꯨꯗꯒꯤ ꯍꯦꯟꯅ ꯑꯥꯏꯁꯦ ꯄꯥꯝꯅꯕ ꯑꯩꯈꯣꯏꯅ ꯑꯩꯈꯣꯏꯒꯤ ꯉꯥꯒꯤ ꯎꯄꯨꯀꯤ ꯑꯁꯦ ꯃꯁꯤ ꯂꯧꯊꯣꯛꯑꯒ ꯑꯩꯈꯣꯏꯅ ꯏꯁꯤꯡꯗꯨꯗ ꯍꯥꯞꯆꯤꯜꯂꯒ ꯃꯥꯏ ꯊꯤꯡꯁꯤꯟꯕꯒꯤ ꯀꯔꯤ ꯀꯥꯏ
ꯑ ꯑꯗꯨꯁꯨ ꯌꯥꯝ ꯅꯨꯡꯉꯥꯏꯕ ꯊꯕꯛꯅꯤ ꯍꯥꯏꯗꯤ ꯉꯁꯥꯏꯒꯤꯗꯨꯗꯤ ꯑꯥꯏꯁ ꯑꯣꯜꯂꯤ ꯑꯣꯜꯂꯤ ꯇꯧꯕꯅꯤꯗ ꯑꯗꯨꯗꯨꯅ ꯍꯥꯏꯗꯤ ꯍꯛꯆꯥꯡꯁꯦ ꯏꯪꯕꯒꯤ ꯆꯥꯡꯁꯤꯦ ꯌꯥꯝ ꯀꯥ ꯍꯦꯟꯅ ꯌꯧꯗꯦ ꯍꯥꯏꯇꯥꯔꯦꯅꯦ ꯑꯗꯨꯅꯤꯅ ꯉꯁꯥꯏꯒꯤ ꯄꯣꯠꯇꯨꯗꯗꯤ ꯑꯩꯈꯣꯏꯒꯤ ꯑꯥꯏꯁꯦ ꯗꯥꯏꯔꯦꯛ ꯑꯣꯜꯂꯒ ꯂꯥꯛꯑꯕꯅꯤꯅ ꯑꯩꯒꯤ ꯃꯥꯌꯦꯒꯨꯝꯕꯕꯁꯤ ꯇꯤꯡꯕ ꯃꯇꯝꯁꯤꯗ ꯑꯩꯈꯣꯏꯒꯤ ꯆꯤꯛꯏ ꯆꯤꯛꯏ ꯂꯥꯎꯔꯒ ꯌꯥꯝ ꯅꯨꯡꯉꯥꯏꯕ ꯃꯑꯣꯡꯗ ꯑꯩꯈꯣꯏꯗ ꯍꯛꯆꯥꯡꯗꯁꯨ ꯀꯥꯟꯅꯕ ꯄꯤ ꯍꯥꯏꯇꯥꯔꯦꯅꯦ ꯑꯗꯨꯗꯨꯅ ꯑꯗꯨꯒꯤ ꯃꯌꯥꯝꯗꯣ ꯂꯩꯕꯅꯤꯅ ꯑꯩꯅ ꯏꯪꯊꯝꯊꯥꯥꯁꯦ ꯁꯤ ꯌꯥꯝꯅ ꯄꯥꯝꯕ ꯍꯥꯏꯇꯥꯔꯦꯅꯦ ꯅꯤꯡꯊꯝꯊꯥ ꯂꯥꯛꯄ ꯃꯇꯝꯁꯦ ꯑꯩꯈꯣꯏꯒꯤ ꯏꯔꯨꯁꯦ ꯀꯥ ꯍꯦꯟꯅ ꯂꯨꯅꯤꯡꯕ ꯐꯥꯎꯕ ꯍꯥꯏꯇꯥꯔꯦ ꯑꯩꯈꯣꯏꯒꯤ ꯅ ꯅꯣꯡꯃꯗꯒ ꯃꯔꯤꯔꯛ ꯃꯉꯥꯔꯛꯀꯨꯝꯕ ꯂꯖꯩ ꯍꯥꯏꯇꯥꯔꯦ ꯑꯗꯨꯃꯥꯏꯅ
ꯑꯣ ꯑꯣ ꯑꯗꯨꯗꯤ ꯑꯩꯈꯣꯏꯒꯤ ꯁꯣꯝꯁꯦ ꯉꯝꯅꯔꯕꯗ ꯃꯁꯥ ꯌꯥꯝꯅ ꯅꯥꯟꯕ ꯀꯥꯡꯕꯨ ꯑꯗꯨꯒꯨꯝꯕ
ꯑ ꯑ ꯑꯥ ꯃꯥꯅꯤ ꯃꯥꯅꯤ ꯑꯗꯨ ꯀꯂꯦꯟ ꯄꯟꯊꯥꯁꯤꯗꯤ ꯑꯩꯈꯣꯏꯒꯤ ꯑꯁꯥꯕ ꯃꯇꯝꯅꯤꯅ ꯑꯩꯈꯣꯏꯒꯤ ꯏꯔꯨꯖꯅꯤꯡꯕꯁꯤ ꯌꯥꯝ ꯐꯥꯎꯗꯦ ꯍꯥꯏꯇꯥꯔꯦꯅꯦ ꯍꯥꯏꯗꯤ ꯑꯩ ꯉꯁꯥꯏ ꯍꯥꯏꯁꯨ ꯍꯥꯏꯖꯈ꯭ꯔꯦꯅꯦ ꯑꯩꯗꯤ ꯑꯏꯤꯡꯕꯁꯦ ꯄꯥꯝꯖꯩꯌꯦꯅ
ꯑꯗꯨꯗꯨꯅ ꯊꯥꯕ ꯃꯇꯝꯅꯤꯅ ꯑꯩ ꯍꯥꯏꯗꯤ ꯍꯛꯆꯥꯡꯗ ꯀꯌꯥ ꯀꯥ ꯍꯦꯟꯅ ꯐꯥꯎꯗꯕꯗꯣ ꯃꯔꯦ ꯃꯣꯅꯤꯀꯥ ꯑꯩꯈꯣꯏꯒꯤ ꯏꯪꯊꯝꯊꯥꯁꯤꯅ ꯍꯦꯟꯅ ꯀꯥ ꯍꯦꯟꯅ ꯄꯥꯝꯖꯩ ꯍꯥꯏꯇꯥꯔꯦ
ꯎꯝ ꯀꯥꯔꯦꯟ ꯊꯥ ꯃꯇꯝꯁꯤꯗꯤ ꯑꯩꯈꯣꯏꯒꯤ ꯄꯣꯡ ꯈꯨ ꯊꯝꯃꯒ ꯇꯣꯛꯑꯦꯕꯀꯣ
ꯍꯣꯡ ꯃꯥꯏ ꯈꯛꯇꯪ ꯇꯥꯔꯒ ꯇꯣꯛꯄ ꯅꯨꯃꯤꯁꯨ ꯌꯥꯎꯔꯤꯗ
ꯑꯣ ꯍꯣꯏ ꯌꯥꯝꯅ ꯐꯕ ꯑꯩꯈꯣꯏꯒꯤ ꯏꯀꯣꯅꯣꯃꯤ ꯃꯈꯜ ꯑꯃꯅꯤ ꯅꯠꯇ꯭ꯔꯥ ꯁꯥꯄꯣꯟ ꯑꯗꯒꯤꯗꯤ ꯏꯁꯤꯡ ꯇꯤꯡꯒꯗꯧꯕꯗꯣ ꯁꯣꯝꯅ ꯀꯜꯂꯤꯕꯅꯦꯕ
ꯃꯥꯅꯤ ꯃꯥꯅꯤ ꯍꯥꯏꯗꯤ ꯆꯍꯤ ꯑꯃꯒꯤ ꯃꯅꯨꯡꯗ ꯊꯥ ꯃꯔꯤ ꯑꯃ ꯃꯉꯥ ꯑꯃ ꯑꯩꯈꯣꯏꯒꯤ ꯑꯗꯨꯃꯥꯏꯅ ꯇꯧꯕ ꯃꯇꯝꯗ ꯄꯩꯁꯥꯁꯦ ꯌꯥꯝꯅ ꯑꯩꯈ ꯏꯀꯣꯅꯣꯃꯤ ꯑꯣꯏꯍꯟꯕ ꯍꯥꯏꯇꯥꯔꯦꯅꯦ ꯌꯥꯝ
ꯍꯣꯏ ꯍꯣꯏ
ꯃꯁꯤꯅ ꯈꯣꯏꯒꯤ ꯃꯅꯤꯄꯨꯔꯒꯤ ꯑꯣꯏꯕ ꯑꯩꯈꯣꯏꯒꯤ ꯏꯀꯣꯅꯣꯃꯤꯗꯁꯨ ꯀꯥ ꯍꯦꯟꯅ ꯀꯥꯟꯅꯍꯟꯕ ꯍꯥꯏꯇꯥꯔꯦ ꯑꯗꯨ ꯃꯤꯔꯝꯗ ꯆꯠꯈꯤꯗꯕ ꯄꯣꯠꯇꯣ ꯑꯩꯈꯣꯏꯒꯤ ꯀꯥꯏꯍ ꯎꯧꯕ ꯍꯥꯏꯇꯥꯔꯦ
ꯑꯣ ꯌꯥꯝ ꯐꯖꯕ ꯋꯥꯈꯜꯂꯣꯟꯅꯤ ꯁꯣꯝꯒꯨꯝꯕ ꯉꯍꯥꯛ ꯂꯩꯔꯝꯃꯒꯗꯤ ꯀꯅꯥꯅꯣ ꯑꯩꯈꯣꯏꯒꯤ ꯃꯅꯤꯄꯨꯔꯒꯤ ꯁꯃꯤꯠꯂꯣꯟꯁꯦ ꯀꯩꯗꯧꯕꯩ ꯆꯥꯎꯈꯠꯂꯣꯏ ꯅꯠꯇ꯭ꯔꯥ
ꯃꯥꯅꯦ ꯃꯥꯅꯦ
ꯎꯝ ꯑꯗꯨ ꯁꯣꯝꯁꯦ ꯑꯩꯈꯣꯏꯒꯤ